ꯍꯜꯂꯣ ꯇꯥꯏ ꯇꯥꯏꯌꯦ ꯅꯨꯡꯉꯥꯏꯔꯤꯅꯦ ꯏꯁ ꯊꯥꯖꯗꯦꯗ ꯉꯁꯤ ꯈꯨꯗꯛꯇꯒ ꯐꯣꯟꯒ ꯇꯧꯁꯜꯂꯛꯑꯦ ꯀꯩ ꯀꯩ ꯂꯩꯔꯕ
ꯑꯣ ꯑ ꯁꯨꯝ ꯀꯀꯥ ꯀꯃꯥꯏ ꯀꯃꯥꯏꯅ ꯇꯧꯋꯤ ꯍꯪꯒꯦ ꯇꯧꯕꯒꯦꯗ ꯋꯥꯔꯤ ꯋꯥ
ꯎ ꯋꯥꯔꯤ ꯋꯥꯇꯥꯥꯔꯣ ꯃꯣꯏꯅꯦ ꯑꯗꯨꯕꯨꯗꯤ ꯅꯨꯡꯕꯨꯗꯤ ꯅꯨꯡꯉꯥꯏꯔꯤꯌꯦ ꯑꯗꯨꯝ ꯇꯧꯔꯤꯁꯦ ꯄꯣꯠꯁꯦ ꯉꯥꯏꯍꯥꯛꯀꯤ ꯑꯃꯨꯛ ꯂꯥꯏꯐꯀꯤ ꯑꯃꯨꯛ ꯀꯣꯏꯆꯦꯜ ꯑꯃꯨꯛ ꯆꯦꯟꯕ ꯂꯥꯏꯔꯤꯛꯀꯤ ꯑꯃꯨꯛ ꯀꯣꯏꯆꯦꯜ ꯆꯦꯟꯕ
ꯍ ꯍꯣꯏ
ꯑꯗꯨꯒ ꯄꯣꯊꯥꯕꯒꯤ ꯑꯣꯏꯅꯒ ꯁꯨꯝ ꯐꯤꯂꯝꯒ ꯑꯃꯛ ꯌꯦꯡꯕ ꯒꯦꯝ ꯑꯃꯨꯛ ꯁꯥꯟꯅꯕ ꯑꯗꯨꯅꯦ ꯑꯗꯨꯃꯥꯏꯅ ꯇꯧꯔꯦ ꯕꯣꯗꯤ ꯀꯃꯥꯏ ꯇꯧꯒꯦ ꯚꯥꯏꯗꯤ
ꯑꯗꯨꯗꯣ ꯁꯅ ꯆꯠꯄꯄꯧꯕ
ꯈꯤꯇꯪ ꯈꯛ ꯇꯧ ꯃꯥꯜꯂꯦ ꯃꯈꯣꯟꯗꯣ ꯃꯈꯣꯟꯗꯣ ꯑꯝꯇ ꯁꯦꯝꯃꯨꯅꯦ
ꯋꯥ ꯑꯃ ꯉꯥꯡꯉꯑꯣ ꯑꯣ ꯁꯤ ꯑꯣꯏ ꯗ ꯇꯥꯔꯦ ꯁꯥꯟꯅꯕ ꯈꯣꯠ ꯑꯗꯨꯃꯥꯏꯅ ꯇꯔꯤꯅꯦ ꯅꯪꯁꯤꯅ ꯑꯄꯨꯟꯕ ꯀꯩꯅꯣꯒꯨꯝꯕꯒꯗꯤ ꯁꯨꯝ ꯏꯟꯇ꯭ꯔꯟꯒꯨꯝꯕ ꯆꯠꯄ ꯈꯣꯠꯄꯒꯗꯤ ꯇꯧꯗ꯭ꯔꯣ
ꯍꯥ ꯏꯟꯇ꯭ꯔꯟꯁꯦ ꯑꯩꯁꯦ ꯑꯣꯐꯤꯁ ꯃꯆꯥ ꯑꯃ ꯆꯠꯂꯝꯕꯅꯦ ꯑꯗꯨ ꯃꯇꯝ ꯈꯔꯒꯤꯅꯤꯗ ꯑꯗꯨꯖꯨ ꯑꯃꯨꯛ ꯆꯠꯄꯖꯨ ꯌꯥꯏ ꯗ꯭ꯔꯀꯥꯔ ꯂꯩꯇꯥꯔꯒꯗꯤ ꯍꯧꯖꯤꯛꯇꯤ ꯗ꯭ꯔꯀꯥꯔ ꯂꯩꯇ꯭ꯔꯦ
ꯑꯣ ꯑꯗꯨꯕꯨꯗꯤ ꯐꯩ ꯑꯗꯨ ꯑꯗꯨꯖꯨ ꯑꯗꯨꯁꯨ ꯐꯩꯅꯦ ꯆꯠꯁꯟꯕꯗꯨꯁꯨ ꯅꯠꯇ꯭ꯔꯥ ꯊꯕꯛ ꯑꯃ ꯁꯨꯝ ꯄ꯭ꯔꯦꯟꯁꯀꯤ ꯑꯣꯏꯅ
ꯍꯣꯏ ꯍꯣꯏ ꯑꯗꯣ ꯅꯣꯏ ꯑꯗ꯭ꯋꯥꯗꯗꯤ ꯅꯣꯏ ꯑꯗꯥꯏꯗꯗꯤ ꯋꯦꯗ꯭ꯔ ꯀꯃꯥꯏ ꯇꯧꯔꯤꯒꯦ
ꯑꯩꯈꯣꯏꯒꯤ ꯑꯗ꯭ꯋꯥꯏꯗ ꯀꯩꯕꯥ
ꯋꯦꯗ꯭ꯔ ꯋꯦꯗ꯭ꯔ ꯀꯃꯥꯏ ꯇꯧꯒꯦ
ꯑꯥ ꯋꯦꯗ꯭ꯔ ꯍꯥꯏꯔꯣ ꯑꯣꯐ ꯋꯦꯗ꯭ꯔ ꯍꯥꯏꯔꯒ ꯏꯕꯨꯡꯉꯣ ꯋꯦꯗ꯭ꯔ ꯍꯥꯏꯔꯒ ꯅꯪꯅ ꯍꯪꯉꯛꯄꯒ ꯆꯞ ꯆꯥꯔꯦ ꯁꯤꯗ ꯅꯣꯡ ꯌꯥꯝ ꯀꯟꯅ ꯆꯨꯔꯤꯌꯦ
ꯀꯌꯥꯝ ꯀꯨꯏꯔꯦ ꯆꯨꯕ
ꯑꯪ ꯆꯨꯗ ꯍꯥꯏꯖꯤꯟꯕꯅꯦ ꯍꯥꯟꯅ ꯍꯥꯏꯕ ꯅꯠꯇ꯭ꯔꯥ ꯍꯥꯏꯒꯦꯗ
ꯅꯪꯗ ꯑꯩꯉꯣꯟꯗ ꯈꯥꯏꯕ ꯑꯃ ꯌꯥꯎꯔꯤꯅꯦ ꯆꯨꯗꯦꯗ ꯍꯥꯏꯔ ꯑꯩꯅ ꯆꯨꯝꯗ ꯆꯨꯏ ꯑꯅ ꯍꯥꯏꯔꯒ ꯑꯩꯅ ꯈꯥꯏꯔꯤꯅꯦꯕ ꯅꯠꯇ꯭ꯔꯥ ꯀꯂꯛꯆꯧꯋꯣ ꯑꯩꯈꯣꯏꯗꯤ ꯆꯨꯗꯦ ꯀꯥꯏꯗꯣ ꯑꯩꯅ ꯁꯣꯝꯗꯅ ꯆꯠꯄꯣꯏ ꯀꯩꯕꯣꯏ ꯂꯩꯔꯤ ꯃꯊꯛꯇ
ꯎꯝ ꯎꯔꯛꯁꯤꯗ ꯐꯥꯒꯤ ꯇꯧꯕꯅꯤꯗ ꯆꯨꯗ ꯉꯥꯏꯔꯤ ꯑꯩꯈꯣꯏꯁꯨ
ꯑꯣ ꯅꯠ ꯅꯪ ꯀꯩꯅꯣꯗꯣ ꯑꯥ ꯅꯪꯅꯦ ꯍꯦꯠꯐꯣꯟꯗꯣ ꯍꯥꯞꯄꯤꯕ ꯍꯥꯞ ꯂꯧꯊꯣꯛꯑꯒ ꯍꯥꯏꯗꯤ ꯑ ꯕ꯭ꯂꯨꯇꯨꯠ ꯅꯠꯇꯕ ꯅꯠꯇ꯭ꯔꯥꯕ
ꯉꯥꯏꯈꯣꯀꯣ ꯇꯥꯕ꯭ꯔꯣ
ꯇꯥꯏꯌꯦ ꯇꯥꯏꯌꯦ
ꯑꯈꯣꯏꯗꯣ ꯁ꯭ꯋꯥꯏꯗ ꯅꯣꯡ ꯀꯟꯅ ꯆꯨꯕꯗꯨꯗ ꯅꯣꯡ ꯀꯟꯅ
ꯑꯣ ꯑꯗꯨ ꯑꯣꯏꯔꯗꯤ ꯐꯔꯦꯅꯥ ꯁꯤ ꯋꯦꯗꯤꯝ ꯁꯤ ꯁꯤ ꯇꯥꯏ ꯇꯥꯏꯌꯦ ꯅꯣꯡ ꯆꯨꯕ ꯃꯈꯣꯟ ꯇꯥꯏꯌꯦ ꯖꯣ ꯇꯧꯔꯒ ꯖꯤꯡꯒ ꯖꯤꯡꯒꯒꯤ ꯃꯈꯣꯟꯗ ꯅꯣꯡ ꯆꯨꯕ ꯇꯥꯏꯌꯦ ꯑꯗꯨꯕꯨꯗꯤ ꯏꯁ꯭ꯇꯦꯠꯇꯤꯛ ꯀꯩꯒꯤ ꯑꯩꯈꯣꯏꯒꯤ ꯇꯤꯕꯤꯗ ꯁꯧꯕꯗꯣ ꯈꯪꯕ꯭ꯔꯥ ꯖꯨ ꯁꯧꯕꯗꯣ
ꯑꯥ ꯑꯥ ꯆꯥꯎꯕ ꯁꯜ
ꯕ꯭ꯂꯦꯛ ꯑꯦꯟ ꯋꯥꯏꯠꯇ ꯒꯨꯖꯨ ꯖꯨ ꯖꯨ ꯖꯨ ꯁꯧꯕꯗꯣ ꯑꯗꯨ ꯑꯗꯨꯒꯤ ꯇꯥꯏꯞꯇ ꯃꯈꯣꯟ ꯊꯣꯛꯑꯦ ꯑꯗꯥꯏꯟ ꯇꯧꯔꯒ
ꯀꯟꯅ ꯆꯨꯔꯤ ꯑꯩꯈꯣꯏꯖꯨ ꯍꯨꯏ ꯑꯃ ꯂꯩꯌꯦ ꯍꯨꯏ ꯑꯃ ꯂꯩꯕꯗꯨꯗ ꯍꯨꯏ ꯑꯃ ꯂꯩꯕꯗꯨꯗ ꯃꯥꯗꯣ ꯈꯣꯡ ꯈꯣꯡ ꯂꯩꯔꯕ ꯅꯣꯡ ꯆꯨꯕꯗꯨꯗ
ꯑꯣ
ꯑꯗꯨꯗ ꯌꯦꯡꯉꯨꯝ ꯍꯨꯏꯗꯣ ꯑ ꯈꯔꯕꯨꯗꯤ ꯀꯨꯏꯔꯦ ꯑꯥ ꯆꯍꯤ ꯑꯃ ꯆꯍꯤ ꯑꯧ ꯑꯧ ꯅ ꯃꯊꯪ ꯃꯊꯪ ꯂꯥꯛꯄꯗꯗ ꯌꯦꯡꯉꯨꯗ
ꯌꯦꯡ ꯂꯣꯏꯔꯦ ꯀꯩꯅꯣ ꯑꯗꯨꯕꯣ ꯃꯁꯛꯀ ꯈꯪꯗꯗꯅ ꯍꯨꯏꯗꯨꯅ ꯑꯩꯉꯣꯟꯗ ꯇꯧꯗꯣꯏꯖꯦ ꯍꯥ ꯑꯍꯥꯟꯕ ꯃꯤ ꯃꯤ ꯂꯥꯛꯄꯗꯧꯅꯒ ꯀꯣꯏꯈꯣꯡꯒ ꯈꯣꯡꯗꯣꯏꯅꯤꯅꯦ
ꯍꯣꯏꯅꯦ ꯆꯣꯡꯈꯠꯇꯅ ꯈꯣꯠꯇꯅ
ꯇꯞꯅ ꯆꯣꯡꯒꯠꯇꯅ ꯇꯧꯗꯣꯏꯅꯦꯕ ꯑꯩꯁ ꯅꯪꯒꯤꯗꯨꯗꯤ ꯑꯩꯗꯤ ꯆꯤꯛꯂꯛꯑꯗꯤ ꯅꯪꯉꯣꯟꯗꯩ ꯂꯣꯏꯅ ꯄꯩꯁꯥ ꯂꯧꯒꯗꯕꯅꯦ ꯍꯣ ꯇꯥꯜ ꯕꯤꯜꯒꯤ ꯊꯤꯅꯕ ꯑꯁꯦꯡꯀꯤꯔꯣ ꯃꯊꯪꯗꯤ ꯈꯔ ꯆꯤꯛꯍꯜꯂꯒ ꯍꯣꯁꯄꯤꯇꯥꯜ ꯕꯤꯜꯗꯣ ꯈꯔ ꯌꯥꯝ ꯇꯥꯔꯦꯅ ꯍꯥꯏꯖꯤꯜꯂ ꯅꯪꯉꯣꯟꯗꯩ ꯄꯩꯁꯥ ꯈꯣꯛ ꯇꯥꯔꯦ
ꯑꯩꯁ ꯑꯗꯣ ꯑꯩꯈꯣꯏ ꯍꯨꯏꯗꯤ ꯆꯤꯛꯇꯤ ꯆꯤꯛꯑꯣꯏꯗꯥ ꯍꯣꯏ ꯃꯁꯛ ꯃꯇꯧ ꯈꯪꯗꯕ ꯃꯁꯛ ꯃꯇꯧ ꯈꯪꯗꯕ ꯃꯅꯝ ꯅꯝꯊꯤꯕ ꯃꯤ ꯑꯣꯏꯗꯤ ꯆꯤꯛꯄꯅꯦꯀꯣ ꯑꯗꯣ
ꯑꯩꯁ ꯑꯩꯗꯤ ꯅꯨꯡꯁꯤꯕꯅꯤꯅ ꯑꯣ ꯑꯗꯨ ꯑꯗꯨꯅ ꯇꯥꯛꯄꯗꯤ ꯑꯩꯗꯤ ꯅꯨꯡꯁꯤꯕꯤꯅꯤꯅ ꯁꯨꯡꯆꯤꯛ ꯆꯤꯛꯑꯔꯣꯏꯁꯤꯅꯦꯕ ꯅꯠꯇ꯭ꯔꯥ
ꯅꯣꯡ ꯀꯟꯓꯜꯂꯛꯑꯦ ꯅꯣꯏꯁꯨ ꯀꯟꯁꯤꯟꯕ ꯃꯥꯜꯂꯦ ꯑꯩꯈꯣꯏꯁꯤ
ꯑꯗ ꯀꯞꯁꯤꯜꯂꯦ ꯀꯞꯁꯤꯜꯂꯦ ꯐꯔꯦ ꯅꯣꯡ ꯆꯨꯔꯤꯁꯦ ꯅꯨꯡꯁꯥꯒ ꯁꯥꯕꯗꯨꯗꯀꯣ
ꯃꯥꯅꯦ ꯉꯁꯥꯏ ꯁꯥꯒꯤ ꯑꯗꯨꯒꯤ ꯃꯅꯤꯟꯗꯣ ꯑꯁ ꯑꯗꯨ ꯍꯥꯏꯔꯒ ꯉꯔꯥꯡꯗꯤ ꯏꯕꯨꯡꯉꯣ ꯇꯨꯝꯃꯒ ꯌꯥꯗꯦꯗ ꯈꯨꯁꯥ ꯂꯛꯁꯥꯗꯤ ꯍꯟꯅꯛ ꯈꯨꯁꯥ ꯂꯛꯁꯥꯁꯦ ꯐꯦꯟꯅꯒ ꯌꯥꯕꯖꯥ ꯅꯠꯇꯦ ꯉꯔꯥꯡ ꯐꯨꯗꯤ ꯐꯨꯔꯤꯠꯀ ꯂꯣꯏꯕ ꯈꯣꯠꯇꯕꯃꯦ ꯑꯩꯗꯤ ꯀꯥꯏꯗꯒꯤꯦ ꯁꯥꯃꯟ ꯂꯥꯛꯃꯟꯗꯅ
ꯑꯗꯨꯕꯨꯗꯤ ꯑꯗꯨꯕꯨꯗꯤ ꯅꯪꯒꯤꯗꯣ ꯅꯪ ꯀꯥꯗꯣ ꯃꯊꯛꯇꯒ ꯂꯩꯕꯒ꯭ꯔ ꯑꯗꯨꯒ ꯀꯩ ꯍꯥꯏꯅꯤ ꯅꯨꯡꯁꯥꯗꯨꯅ ꯅꯨꯡꯁꯥꯗꯨꯅ ꯆꯨꯞꯁꯤꯜꯂꯣꯏꯗꯅ ꯅꯪ ꯑꯁꯥꯕ ꯃꯌꯥꯝꯗ ꯅꯨꯡꯕꯤꯟꯗ ꯑꯗꯨꯒ ꯅꯨꯡꯗꯥꯡꯗ ꯄꯨꯊꯣꯔꯛꯄꯅꯦꯕ ꯍꯤꯠꯇꯣ
ꯃꯥꯅꯦ ꯑꯗꯨꯁꯨ ꯑꯗꯨꯕꯨꯗꯤ ꯁꯨꯝ ꯆꯨꯝꯃꯦ ꯋꯥꯜꯒꯗꯣ ꯄꯥꯏꯕ ꯀꯥꯟꯗ ꯅꯪ ꯍꯥꯏꯗꯤ ꯆꯨꯝꯃꯦꯕ ꯋꯥꯜꯒꯗꯣ ꯄꯥꯏꯕ ꯀꯥꯟꯗ ꯈꯨꯠꯅꯒ ꯊꯦꯡꯕꯗꯣ ꯑꯗꯨꯝ ꯅꯨꯡꯗꯥꯡꯗꯣ ꯊꯦꯡꯉꯕꯥꯎꯗ ꯑꯗꯨꯝ ꯄꯪ ꯄꯪꯕꯪꯁꯥ ꯂꯩꯕꯤꯗꯣ ꯑꯗꯨꯃꯥꯏꯅ ꯇꯧꯋꯦꯕ ꯍꯥꯟꯅ ꯅꯨꯡꯁꯥ ꯇꯤꯡꯈꯠꯇꯅꯁꯨ ꯌꯩꯕꯒꯤꯁꯨ ꯑꯣꯏꯔꯦꯅ
ꯑꯗꯨꯒ ꯑꯗꯨꯝ ꯃꯄꯥꯟ ꯃꯄꯥꯟ ꯊꯣꯛꯂꯛꯒꯕꯨꯗꯤ ꯌꯥꯝ ꯐꯩꯗ ꯃꯅꯨꯡꯗ ꯑꯗꯨꯝ ꯁꯥꯖꯕꯩ ꯋꯥꯅꯤ
ꯑꯣ ꯑꯣ ꯑꯗꯨꯅꯦ ꯍꯥꯏꯁꯦ ꯅꯨꯡꯗꯥꯡ ꯍꯥꯏꯔꯤ ꯍꯤꯠꯇꯣ ꯀ꯭ꯔꯦꯞ ꯇꯧꯕꯗꯣ ꯀꯣꯟꯅ ꯔꯦꯖꯤꯁ ꯇꯧꯋꯤꯗꯅ ꯑꯗꯨꯒꯤꯅꯦꯕ ꯀꯣ ꯑꯗꯨꯅ ꯃꯣꯏꯒꯤ ꯀ ꯍꯧꯖꯤꯛꯀꯥꯟꯗꯤ ꯊꯣꯛꯄꯅꯦ ꯈꯔ ꯍꯤꯠꯇꯣ ꯇꯦꯛ ꯇꯧ ꯌꯥꯕ ꯀꯂꯔ ꯍꯥꯏꯅ ꯈꯣꯄꯅꯦ ꯄꯦꯟꯠ ꯍꯥꯏꯒꯗ꯭ꯔꯥ ꯔꯪ ꯍꯥꯏꯒꯗ꯭ꯔꯥ
ꯊꯣꯛꯄꯅꯦ ꯑꯗꯨ ꯇꯁꯤꯟ ꯇꯥꯔꯒꯗꯤ ꯑꯗꯨꯝ ꯑꯗꯨꯝ ꯇꯪꯈꯥꯏꯃꯨꯛꯇꯤ ꯍꯟꯊꯕꯅꯦ ꯑ ꯑꯧ ꯃꯄꯥꯟꯗ ꯇꯥꯁꯤꯟꯒꯗꯕ ꯍꯥꯏꯗꯤ ꯅꯪꯒꯤ ꯁꯟꯂꯥꯏꯠꯀꯤ ꯔꯤꯐ꯭ꯂꯦꯛꯁꯟꯗꯣ ꯗꯤꯐꯦꯛ ꯇꯧꯅꯕ ꯍꯥꯏꯅ ꯂꯤꯡꯊꯣꯛꯄꯤꯅꯕ
ꯑꯣ...
ꯑꯗꯣ ꯑꯩꯈꯣꯏꯒꯤꯗꯤ ꯖꯤꯡꯒꯥꯅ ꯁꯥꯕꯅꯤꯅ ꯅꯨꯡꯊꯤꯟꯕꯨꯗꯤ ꯁꯥꯥꯏꯔꯦ ꯅꯨꯡꯗꯥꯡꯕꯨꯗꯤ ꯇꯤꯡꯕꯅ ꯂꯣꯏꯔꯦ
ꯑꯌꯨꯛꯇꯅ ꯑꯌꯨꯛꯇꯅ ꯁꯥꯕ ꯅꯨꯡꯗꯥꯡꯗꯨꯅ ꯏꯪꯕ ꯅꯠꯇ꯭ꯔꯥ ꯇꯧꯔꯤ ꯇꯨꯋꯟ ꯋꯥꯅꯦꯕ ꯅꯠꯇ꯭ꯔꯥ ꯀꯣꯝꯕꯣ ꯅꯤꯅ
ꯁꯤ ꯁꯤꯅꯤ ꯑꯩꯈꯣꯏꯅꯤ ꯑꯩꯈꯣꯏꯅꯤ ꯀꯩ ꯍꯥꯏꯅꯤ ꯄꯔꯄꯣꯁꯇꯤ ꯏꯟꯚꯔꯁ ꯍꯥꯏꯒꯗ꯭ꯔꯥ ꯑꯩꯈꯣꯏꯅꯤꯒꯤ ꯌꯨꯝꯁꯦ ꯀꯃꯥꯏꯅ ꯍꯥꯏꯒꯅꯤ
ꯑꯣ ꯏꯟꯚꯔꯁꯂꯤ ꯄ꯭ꯔꯣꯐꯣꯔꯁꯅꯦꯜꯂꯕ ꯑꯩꯅ ꯁꯥꯔꯀꯥꯟꯗ ꯅꯪꯅ ꯏꯪꯕ ꯑꯩꯅ ꯏꯪꯉꯀꯥꯟꯗ ꯅꯪꯅ ꯁꯥꯕꯒ꯭ꯔꯥꯕ
ꯍꯣꯏ ꯍꯣꯏ
ꯌꯥꯕꯖꯅꯦ ꯑꯗꯨꯁꯨ
ꯑꯗꯣ ꯅꯣꯡ ꯐꯥꯗꯣꯛ ꯑꯣꯟꯊꯣꯛꯅ ꯅꯣꯡ ꯐꯥꯠꯇꯣꯛ ꯑꯣꯟꯊꯣꯛꯅꯑꯁꯦ ꯅꯪ ꯅꯈꯣꯏ ꯇꯨꯝꯕ ꯂꯥꯛꯑꯣ ꯑꯗ ꯑꯩ ꯅꯣꯏ ꯑꯩꯩꯅ ꯅꯣꯏ ꯇꯨꯝꯃꯒꯦ ꯍꯩꯅꯕ꯭ꯔꯥ ꯌꯦꯡꯒꯦ
ꯍꯣꯏꯁ ꯅꯣꯏꯁꯦ ꯍꯥꯏꯗꯤ ꯅꯣꯡꯃ ꯆꯨꯔꯗꯤ ꯂꯥꯛꯗꯧ ꯃꯥꯠꯂꯦ ꯍꯥꯏ ꯑꯗꯣ ꯑꯦ ꯑꯗꯨ ꯍꯥꯏꯔꯒ ꯇꯥꯕ꯭ꯔꯥ ꯑꯩꯒꯤꯗꯤ
ꯇꯥꯢꯌꯦ ꯇꯢꯌꯦ
ꯍꯥꯏꯗꯤ ꯅꯣꯡꯁꯦ
ꯇꯥꯏꯌꯦ ꯇꯥꯏꯌꯦ ꯑꯩ ꯌꯥꯝ ꯀꯟꯅ ꯇꯥꯕ ꯑꯣꯏꯗꯦꯗ ꯅꯪꯒꯤꯗꯣ ꯅꯪꯒꯤ ꯐꯣꯟꯗꯣ ꯀꯩꯅꯣ ꯌꯥꯎ ꯃꯥꯜꯂꯦ ꯀꯩꯍꯢꯅꯤ
ꯅꯣꯏꯁ ꯅꯣꯏꯁ ꯀꯦꯟꯁꯦꯂꯦꯁꯟ ꯑꯣ ꯑꯗꯨ ꯑꯣꯏꯔꯝꯕꯁꯨ ꯌꯥꯏ ꯑꯗꯨꯝ ꯍꯧꯖꯤꯛꯕꯨꯗꯤ ꯈꯤꯇꯪꯕꯨꯗꯤ ꯑꯃꯨꯛ ꯍꯟꯊꯔꯦ ꯑꯗꯣ ꯃꯊꯛꯇ ꯂꯩꯕ ꯅꯨꯡꯉꯥꯏꯅ ꯇꯧꯅꯤ ꯃꯅꯨꯡꯗ ꯆꯪ ꯌꯥꯝ ꯁꯥꯏ
ꯍꯣꯏ ꯑꯗꯨꯕꯨꯗꯤ ꯅꯣꯏꯒꯤꯗꯣ ꯑꯩꯈꯣꯏꯗꯤ ꯖꯤꯡꯒꯔꯅ ꯍꯧ ꯇꯥꯑꯝꯅꯤꯗ ꯅꯣꯏꯒꯤꯗꯤ ꯀꯩꯅꯣꯅꯤꯅ
ꯎꯝ ꯃꯥꯅꯦꯦ ꯑꯗꯨꯕꯨꯗꯤ ꯍꯩ ꯍꯩꯕꯨꯗꯤ ꯍꯩ ꯑꯗꯨ ꯅꯥꯀꯟꯕꯨꯗꯤ ꯀꯩꯅꯣꯅꯤꯗ ꯑ ꯀꯤꯠꯆꯟꯒꯤꯕꯨꯗꯤ ꯖꯤꯡꯒꯅꯕꯨꯗꯤ ꯑꯗꯨꯝ ꯇꯧꯒ꯭ꯔꯦꯅ
ꯑꯧꯑꯩ ꯆꯨꯝꯃꯤ ꯆꯨꯝꯃꯤ ꯑꯗꯣ ꯅꯣꯏꯗ ꯂꯥꯛꯇꯕ ꯀꯨꯏꯔꯦꯅꯦ ꯅꯣꯏꯗ ꯂꯥꯛꯇꯕ ꯀꯨꯏꯔꯦꯅꯦ ꯑꯝꯇ ꯂꯥꯛꯄ ꯌꯥꯏꯅꯦ ꯍꯥꯏꯗꯤ ꯀꯩꯅꯣ ꯆꯥꯛꯁꯨ ꯅꯣꯡ ꯆꯥꯛꯁꯨ ꯆꯥꯛꯁꯨ ꯆꯥꯗꯕ ꯀꯨꯏꯔꯦ ꯅꯣꯏꯗ
ꯆꯥꯛꯁ ꯍꯥꯏꯅꯦ ꯍꯥꯏꯅꯦ ꯀꯩ ꯆꯥꯅꯤꯡꯒꯦꯅꯦ
ꯑ ꯑ ꯑꯩꯈꯣꯏ ꯆꯥꯅꯤꯡꯕ ꯅꯠꯇꯦ ꯅꯪꯅ ꯄꯤꯖꯅꯤꯡꯕ ꯄꯤꯖꯅꯤꯡꯕ ꯃꯇꯨꯡ ꯏꯟꯅ ꯆꯥꯒꯗꯕꯅꯤꯅꯦ
ꯑ ꯃꯤꯊꯥꯏꯒꯨꯝꯕ ꯑꯃ ꯃꯆꯦꯠ ꯑꯃ ꯄꯤꯖꯔꯗꯤ ꯌꯥꯔꯗ꯭ꯔꯥ ꯑꯗꯨꯗꯤ ꯂꯣꯂꯤꯄꯣꯞ ꯃꯆꯥꯥ ꯑꯝ ꯄꯤꯖꯥꯔꯖꯣ
ꯑꯗꯨ ꯑꯗꯨꯗꯤ ꯑ ꯑꯗꯨꯗꯤ ꯑ ꯑꯗꯨꯗꯤ ꯍ ꯑꯗꯨꯢ ꯃꯇꯨꯡꯏꯟꯅ ꯑꯩꯈꯣꯏꯁꯨ ꯃꯊꯪꯗ ꯑꯥꯃꯥꯢ ꯄꯤꯖꯗꯣꯏꯕ
ꯑꯗꯨꯗꯦ ꯑꯗꯨꯗꯤ ꯑꯗꯨꯏꯇꯥꯔꯒꯗꯤ ꯂꯣꯂꯤꯄꯣꯞ ꯂꯣꯂꯤꯄꯣꯞ ꯆꯥꯝ ꯄꯤꯖꯔꯒꯦ ꯑꯗꯨꯏꯇꯥꯔꯒꯗꯤ
ꯍꯥꯏ ꯑꯩꯕꯨꯗꯤ ꯂꯣꯂꯤꯄꯣꯛ ꯌꯥꯡꯈꯩ
ꯍꯥꯐꯅꯦꯕ ꯑꯗꯨꯗꯤ ꯌꯥꯗꯦ ꯑꯗꯨꯗꯤ ꯌꯥꯗꯦ ꯅꯪꯒꯤꯗꯣ ꯑꯩꯉꯣꯟ ꯢꯁ
ꯍꯥꯏꯗꯤ ꯍꯥꯞꯅꯤ ꯏꯁ ꯁꯤꯅꯤꯅꯦ ꯁꯤꯅꯤ ꯂ ꯁꯤꯅꯤ ꯄꯨꯟꯁꯤ ꯍꯥꯏꯁꯦ ꯄꯨꯟꯁꯤꯁꯦ ꯅꯥꯊꯤꯡ ꯑꯗꯨꯝ ꯐꯦꯔ ꯑꯣꯏꯅꯤ ꯍꯥꯏꯕ ꯂꯩ ꯄꯣꯠꯇꯦꯗ
ꯍꯣꯏꯅꯦ ꯍꯥꯏꯅꯦ ꯄꯨꯟ ꯑꯁꯦꯡꯀꯤ ꯍꯥꯏꯔꯣꯗꯤ ꯄꯨꯟꯗꯕꯗꯤ ꯀꯨꯏꯔꯦ ꯄꯨꯟꯕꯨꯗꯤ ꯌꯥꯕ ꯖꯥꯠꯅꯤ ꯅꯣꯡ ꯐꯥꯗꯣꯛ ꯑꯃ ꯇꯧꯔꯒ ꯃꯤ ꯌꯥꯝ ꯌꯥꯝꯗꯕꯤꯗꯅꯦ ꯑꯗꯨꯃꯥꯏꯅ ꯇꯧꯔꯒ ꯑꯗꯨꯕ ꯉꯥꯍꯥꯛꯁꯨ ꯅꯨꯡꯗꯥꯡ
ꯌꯥꯏꯅꯦ
ꯀ ꯋꯥꯏꯔꯣꯝꯗ ꯌꯨꯝꯗ ꯀꯌꯥ ꯂꯩꯇꯕ꯭ꯔꯣ ꯍꯧꯖꯤꯛꯁꯦ ꯍꯥꯏꯗꯤ ꯍꯥꯏꯗꯤ ꯍꯥꯏꯗꯤ ꯀꯩꯅꯣꯒꯨꯝꯕ ꯇꯧꯕ꯭ꯔꯥꯕ ꯊꯕꯛꯀ ꯀꯣꯏꯊꯣꯛ ꯑ ꯊꯕꯛꯀ ꯀꯣꯏꯆꯠ ꯆꯠꯄꯗꯣ
ꯑ ꯊꯕꯛ ꯑꯗꯨꯝ ꯑꯩꯁꯦ ꯍꯧꯖꯤꯛꯀꯥꯟꯕꯨꯗꯤ ꯈꯤꯇꯪꯕꯨꯗꯤ ꯕꯤꯖꯤ ꯑꯣꯏꯔꯤ ꯑꯃꯨꯛꯁꯨ ꯑꯗꯣ ꯈꯂꯩꯔ ꯀꯣꯝꯃꯛꯈꯤꯅꯤ ꯃꯥꯂꯦ
ꯀꯣꯝꯃꯛꯄ ꯈꯔ ꯂꯩꯔꯒꯅ ꯍꯧꯖꯤꯛꯅ
ꯑꯥ ꯑꯥ ꯍꯧꯖꯤꯛꯄꯨꯗꯤ ꯍꯧꯖꯤꯛ ꯕꯤꯖꯤ ꯍꯥꯏꯗꯤ ꯑꯩꯁꯨ ꯀꯩꯀꯥ ꯈꯔ ꯂꯩꯔꯤ ꯑꯗꯨꯒꯤ ꯃꯇꯝ ꯈꯔꯒꯤꯅꯤꯗ ꯑꯗꯨꯕꯨꯗꯤ ꯑꯗꯨ ꯂꯣꯏꯁꯤꯜꯂꯒ ꯐꯠ ꯀꯣꯝꯃꯛꯄ ꯌꯥꯏ ꯃꯊꯪ ꯊꯥꯒꯨꯝꯕꯗꯗꯤ ꯈꯔ ꯀꯣꯝꯗꯣꯏ ꯃꯥꯜꯂꯦ
ꯑꯣ
ꯂꯥꯁ ꯋꯤꯛꯀꯨꯝꯕꯗꯤ ꯈꯔ ꯀꯣꯝꯅꯤ ꯍꯟꯗꯛ ꯊꯥꯒꯤ ꯍꯟꯗꯛ ꯊꯥꯒꯤ ꯍꯟꯗꯛ ꯊꯥꯒꯤ ꯂꯥꯁ ꯋꯤꯛ ꯁ꯭ꯋꯥꯏꯗꯤ ꯈꯔ ꯀꯣꯝꯕꯅꯤ ꯑꯧ
ꯑꯣ ꯑꯗꯣꯏ ꯇꯥꯔꯒꯗꯤ ꯐ꯭ꯔꯤ ꯇ꯭ꯔꯥꯏꯒꯤ ꯅꯜ ꯂꯣꯏꯗꯣꯏꯅꯦ ꯑꯆꯤꯟꯕꯗꯨꯒꯤ ꯑꯆꯤꯟ ꯕꯒꯤ ꯐ꯭ꯔꯤ ꯇ꯭ꯔꯦꯜ ꯂꯣꯏꯗꯣꯢꯕ
ꯑꯗꯣ ꯕ꯭ꯔꯣ ꯑꯗꯣ ꯀꯩꯅꯣꯗꯤ ꯕ꯭ꯔꯣꯗꯤ ꯀꯩ
ꯍꯥꯏꯅꯦ ꯍꯥꯏꯅꯦ
ꯑ ꯕ꯭ꯔꯣꯗꯤ ꯍꯧꯖꯤꯛ ꯑꯗꯨꯝ ꯑ ꯍꯥꯟꯅ ꯑꯗꯨꯃꯥꯏꯅ ꯑꯗꯨꯝ ꯍꯥꯟꯅ ꯑꯗꯨꯃꯥꯏꯅ ꯑꯗꯨꯝ ꯖꯤꯝ ꯆꯠꯂꯤꯕꯣ ꯀꯃꯥꯏ ꯇꯧꯔꯤꯒꯦ
ꯆꯠꯄ ꯍꯥꯏꯁꯦ ꯑꯗꯨꯝ
ꯑꯣ ꯑꯣ ꯑꯣ ꯑꯣ
ꯄꯨꯁꯞꯀꯨꯝꯕ ꯑꯗꯩ ꯍꯦꯟ ꯆꯦꯟꯒꯨꯝꯕ ꯇꯧꯕꯗꯣ ꯑꯩꯈꯣꯏꯅ ꯃꯃꯥꯡꯗ ꯇꯧꯕꯗꯣ
ꯎꯝ ꯑꯗꯨꯝ ꯑꯗꯨꯝ ꯑꯗꯨꯝ ꯀꯩꯅꯣ ꯇꯧꯕ꯭ꯔ ꯑ ꯔꯤ ꯔꯤꯒꯨꯂꯔꯔꯤ ꯇꯧꯕ꯭ꯔꯣ ꯍꯣꯏꯅꯦ ꯔꯤꯒꯨꯂꯔꯂꯤ ꯇꯧꯕ꯭ꯔꯣ ꯅꯠꯇ꯭ꯔꯒ ꯁꯨꯝ ꯋꯤꯗꯤꯔꯥ
ꯂꯣ ꯀꯩꯅꯣ ꯇꯧꯋꯦ ꯑꯗꯨꯝ ꯅꯨꯡꯇꯤꯒꯤ꯫
ꯑꯣ ꯑꯣ ꯑꯣ
ꯎꯝ ꯑꯦꯠꯂꯤꯁ ꯀꯩꯅꯣꯗꯣ ꯍꯥꯏꯗꯤ ꯌꯥꯝꯗ꯭ꯔꯒ ꯅꯣꯡꯒꯤ ꯆꯥꯒꯨꯝꯕꯗꯤ ꯂꯦꯃꯍꯧꯕꯗꯣ ꯑꯗꯨꯒ ꯑꯃꯨꯛ ꯐꯧꯗꯅ ꯁꯤꯛꯁꯇꯤꯒꯨꯝꯕ ꯑꯣꯏꯕ ꯐꯤꯒꯨꯝꯕ ꯑꯣꯏꯕ ꯑꯗꯨꯃꯥꯏꯅ ꯇꯧꯋꯦ ꯍꯥꯏꯗꯤ ꯑꯃꯨꯛ ꯉꯥꯏꯀꯇꯪ ꯉꯥꯏꯀꯇꯪ ꯑꯃꯨꯛꯇꯪ ꯄꯨꯁꯛ ꯋꯥꯟ ꯇꯥꯏ
ꯋꯥꯟ ꯁꯦꯠ ꯇꯥꯖ ꯋꯥꯟ ꯊꯥꯎꯖꯟ ꯁꯤꯛꯁꯇꯤ ꯑꯣ ꯑꯣ ꯌꯥꯝ ꯃꯤꯅꯤ ꯕ ꯑꯩꯗꯤ ꯊꯥꯔꯇꯤ ꯍꯥꯏꯗꯤ ꯁ ꯃꯦꯛꯁꯤꯃꯝ ꯊꯔ ꯇꯤ ꯚꯥꯏ ꯉꯝꯃꯦ ꯊꯥꯇꯤ ꯚꯥꯏ
ꯌꯥꯝ ꯍꯗꯥ ꯑꯗꯨ ꯐꯖꯅ ꯁꯤꯛꯁꯤ ꯃꯨꯡꯉꯃꯂꯣ ꯅꯪꯁꯨ ꯍꯦꯛ ꯑꯥ ꯑꯥ ꯑꯗꯨꯕꯨꯗꯤ ꯆꯨꯝꯃꯤꯗ ꯅꯣꯏ ꯅꯣꯏꯒ ꯑꯩꯒ ꯌꯦꯡꯅꯔꯕꯨꯗꯤ ꯃꯥꯅꯦ ꯃꯥꯅꯦ ꯂꯤꯃꯤꯠꯄꯨ ꯁꯧꯔꯛꯄ ꯀꯥꯟꯗ ꯅꯠꯇ꯭ꯔꯥ ꯋꯥꯅ ꯍꯛ ꯑꯣꯜꯂꯛꯀꯗꯣꯏꯅꯦꯕ
ꯑꯩꯁꯨ ꯑꯗꯨꯕꯨꯗꯤ ꯅꯣꯏꯒ ꯌꯦꯡꯅꯕ ꯀꯥꯟꯗ ꯑꯩꯕꯨꯗꯤ ꯋꯦꯠ ꯌꯥꯝ ꯌꯥꯝꯗꯦꯅ ꯅꯠꯇꯦ ꯋꯦꯠ ꯄꯨꯕ ꯄꯣꯠꯇꯤ ꯑꯩ ꯑꯩꯕꯨꯗꯤ ꯋꯦꯠ ꯌꯥꯝ ꯌꯥꯝꯗꯦꯅ ꯑꯗꯨꯕꯨꯗꯤ ꯑꯗꯨꯅꯅꯤ ꯅꯣꯏꯅꯁꯨ ꯍꯦꯟꯈꯤꯕ
ꯑꯅꯤ ꯑꯅꯤꯃꯨꯂꯨꯕꯝꯅꯤ꯫
ꯑꯣ ꯅꯪꯗꯣ ꯑꯣ ꯅ ꯍꯥꯏꯁꯦ ꯑꯩꯒꯤ ꯑꯅꯤꯒꯨꯝꯕ ꯍꯥꯏꯔꯣ ꯅꯪꯁꯦ ꯑꯩ ꯈꯝꯕꯗ ꯑꯅꯤ ꯏꯃꯛꯇꯤ ꯌꯧꯔꯝꯗꯧ ꯃꯥꯜꯂꯦ ꯅꯪꯁꯦ ꯀꯩꯅꯣ ꯑ ꯑꯃ ꯃꯈꯥꯏꯒꯨꯝꯕ ꯑꯃ ꯃꯈꯥꯏꯒꯨꯝꯕ ꯑꯣꯏꯔꯝꯗꯧ ꯃꯥꯜꯂꯦ꯫
ꯈꯥꯏꯚꯒꯨꯝꯕ ꯍꯥꯏꯇꯥꯔꯥ ꯕ꯭ꯔꯨ ꯋꯥꯟ ꯕꯥꯏ ꯊꯥꯔꯠꯀꯨꯝꯕ ꯍꯥꯏ
ꯑꯩ ꯒ꯭ꯌꯥꯁ ꯇꯧꯔꯛꯀꯦꯕꯀꯣ ꯑꯩ ꯑꯩ ꯒ꯭ꯌꯥꯁ ꯇꯧꯔꯛꯀꯦꯕꯀꯣ ꯅꯪꯁꯦ ꯍꯧꯖꯤꯛꯁꯦ ꯎꯝ ꯁꯚꯦꯟꯇꯤ ꯐꯣꯔ ꯂꯩꯕ꯭ꯔꯥ
ꯕꯦꯔꯤ ꯀ꯭ꯂꯣꯁ ꯕꯠ ꯂꯣꯋꯔ ꯕꯦꯔꯤ ꯀ꯭ꯂꯣꯁ ꯌꯥꯝ ꯅꯛ ꯑꯦ ꯑꯗꯨꯑꯣꯏꯁꯨ ꯈꯔ ꯍꯟꯊꯔꯛꯑꯣ
ꯁꯤꯛꯇꯤ ꯑꯩꯠꯅꯦꯕꯀꯣ ꯑꯗꯨ ꯑꯣꯏ ꯇꯥꯔꯒ꯭ꯔꯦ
ꯑ ꯌꯥꯝ ꯅꯛ ꯑꯦ
ꯁꯤꯛꯁꯇꯤ ꯁꯚꯦꯟ꯫
ꯈꯔ ꯍꯥꯏꯍꯠꯂꯛꯑꯣ
ꯑ ꯁꯚꯦꯟꯇꯤꯅꯦꯕ ꯑꯗꯨ ꯑꯣꯏꯇꯥꯥꯔꯒꯗꯤ
ꯑꯣ ꯁꯕꯦꯟꯗꯤꯅꯦ ꯍꯕ ꯂꯩꯖ꯫
ꯑꯗꯨ ꯑꯣꯏꯇꯥꯥꯔꯒꯗꯤ ꯅꯪꯅ ꯑꯩꯉꯣꯟꯗꯒꯤ ꯀꯌꯥ ꯍꯦꯟꯕ ꯃꯥꯜꯂꯦ ꯇ꯭ꯋꯦꯟꯇꯤꯒꯨꯝꯕ ꯍꯦꯜꯂꯦ꯫
ꯑꯠꯁꯥ ꯑꯗꯨꯗꯤ ꯕꯨꯛꯁꯦ ꯌꯥꯡꯈꯩꯅꯦꯕ
ꯎꯝ ꯌꯥꯡꯈꯩꯅꯤ ꯑꯗꯨ ꯌꯥꯡꯈꯩ ꯍꯥꯏꯁꯨ ꯇꯥꯔꯛꯄꯅꯤꯗ ꯑꯩꯅ ꯅꯍꯥꯟꯅ ꯑꯃꯨꯛ ꯍꯦꯟꯀꯠꯂꯨꯨꯔꯔꯕꯅꯦ ꯑꯗꯒꯤ ꯏꯁꯥꯗꯣ ꯈꯔ ꯀꯩꯅꯣ ꯇꯧꯒꯦꯗꯕ ꯍꯥꯏꯇꯥꯔꯦ ꯔꯨꯇꯤꯟ ꯈꯔ ꯀꯥꯏꯈ꯭ꯔꯕ ꯑꯝ ꯀꯦꯖꯤꯒꯤ ꯑꯅꯤꯃꯨꯛ ꯇꯥꯈ꯭ꯔꯦ꯫ ꯑꯗꯨꯃꯥꯏꯅ ꯇꯧꯔꯒ
ꯑꯣ ꯔꯨꯇꯤꯟ ꯔꯨꯇꯤꯟ ꯀꯥꯏꯁꯦ ꯀꯩꯅꯣ ꯇꯨꯝꯕ ꯆꯥꯡ ꯅꯥꯏꯗꯕꯩꯔꯥ
ꯆꯥꯕ ꯅꯠꯇꯦ ꯆꯥꯕꯗ ꯈꯔ ꯀꯥꯏꯈꯤꯕ ꯍꯥꯏꯇꯥꯔꯦ ꯃꯃꯥꯡꯗ ꯑꯗꯨꯝ ꯄꯣꯠꯇꯣ ꯆꯥꯕꯗ ꯀꯥꯟꯗ ꯀꯥꯏꯒꯦ ꯕ꯭ꯔꯦꯛꯐꯥꯁ ꯀꯩꯀꯩ ꯇꯧꯕ ꯑꯗꯒꯤꯩ ꯀꯩꯅꯣ ꯇꯧꯕ ꯀꯥꯟꯗ ꯈꯔ ꯀꯥꯏꯒꯦ ꯆꯥꯕꯗ
ꯑꯗꯨ ꯍꯥꯏꯔꯒ ꯑꯩꯁꯨ ꯀꯩꯅꯣ ꯇꯧꯔꯛꯇꯣꯔꯦ ꯆꯥꯛ ꯆꯥꯕꯒꯤ ꯀꯧꯔꯛꯑꯦ ꯀꯣꯟꯅꯥ ꯑꯃꯨꯛ ꯋꯥꯔꯤ ꯁꯥꯟꯅꯔꯤꯁꯤꯅꯦ꯫
ꯍꯣꯏ ꯁꯥꯔꯁꯦ ꯁꯥꯔꯁꯦ ꯑꯩꯁꯨ ꯍꯥꯏꯒꯦ ꯇꯧꯔꯝꯕꯅꯦ ꯑꯩꯁꯨ ꯀꯧꯔꯛꯇꯣꯔꯦꯅ ꯊꯥꯃꯦ ꯊꯝꯃꯑꯣ ꯎꯝ
ꯍꯣꯏ ꯍꯣꯏ